ꯍꯜꯂꯣ
ꯇꯥꯕ꯭ꯔꯣ
ꯑꯧ ꯇꯥꯕ꯭ꯔꯣ
ꯑ ꯇꯥꯏ
ꯀꯗꯧꯔꯤꯅꯣ
ꯀꯩꯁꯨ ꯇꯧꯗꯦꯗ ꯊꯕꯛ ꯃꯐꯝꯗ ꯂꯩꯌꯦ ꯆꯥꯛ ꯆ ꯆꯥꯗꯣꯛꯑꯒ ꯐꯝꯃꯤꯌꯦ
ꯑꯣ ꯀꯩ ꯂꯝꯗꯩꯅꯨ
ꯑ ꯀꯩ ꯂꯝꯗꯒꯤꯅꯣ ꯍꯥꯏꯔꯗꯤ ꯅꯣꯅꯦꯔꯣꯝꯗꯒꯤ
ꯑꯣ ꯔꯣꯡꯃꯩ ꯅꯠꯇ꯭ꯔꯣ
ꯃꯥꯅꯦ ꯑ ꯃꯥꯅꯦ
ꯑꯩꯗꯤ ꯑꯩ ꯑꯩꯗꯤ ꯂꯃꯩ
ꯑꯣ ꯑꯣ
ꯑꯩꯁꯨ ꯅꯣꯅꯦꯔꯣꯝꯗꯒꯤꯅꯤ
ꯅꯅ ꯔꯝꯗꯩꯅꯤ ꯑꯗꯨꯕꯨ ꯅꯣꯅꯦꯗꯒꯤꯗꯤ ꯅꯠꯇꯦ
ꯑꯩꯁꯨ ꯅꯣꯅꯦꯗꯒꯤ ꯅꯠꯇꯦ ꯅꯣꯅꯦꯔꯣꯝꯗꯒꯤꯅꯤ ꯅꯣꯏ ꯍꯨꯅꯤꯡꯗꯤ
ꯃꯈꯈ꯭ꯋꯥꯝ ꯎ ꯐꯥꯏꯚ
ꯑꯣ ꯃꯈꯨꯀꯣꯝꯗꯤ ꯈꯪꯉꯤꯗ ꯑꯩ
ꯑꯥ
ꯑꯩ ꯇꯤ ꯅꯥꯕꯁꯨ ꯑꯩ ꯃꯔꯨꯞꯁꯤꯡꯁꯨ ꯌꯥꯝ ꯂꯩꯔꯕꯝꯅꯤ ꯃꯈꯣꯝꯗꯗꯤ
ꯑꯥ ꯑꯥ
ꯀꯩꯅꯣ ꯀꯗꯥꯏ ꯂꯩꯕꯅꯣ ꯍꯟꯗꯛꯇꯤ
ꯑꯩ ꯕꯦꯡ꯭ꯂꯣꯔ ꯕꯦꯡꯒ꯭ꯂꯣꯔꯗ ꯂꯩꯔꯤꯌꯦ
ꯑꯣ ꯑꯗꯤ ꯃꯅꯤꯄꯨꯔ ꯂꯩꯕ꯭ꯔꯅꯦ ꯈꯜꯂ ꯑꯣ
ꯕꯦꯡ꯭ꯂꯣꯔꯣꯔ ꯂꯩ
ꯀꯌꯥꯝ ꯀꯨꯏꯔꯒꯦ ꯆꯠꯄ
ꯑ ꯆꯍꯤ ꯆꯍꯤ ꯑꯃ ꯍꯦꯜꯂ ꯆꯍꯤ ꯑꯃꯒ ꯊꯥ ꯃꯉꯥ ꯍꯦꯜꯂꯦ
ꯑꯣ ꯃꯒꯣ
ꯎꯝ
ꯌꯦꯅꯤꯤꯟꯗ
ꯈꯔ ꯈꯔ ꯌꯥꯝ ꯀꯨꯏꯕꯁꯤ ꯅꯠꯇꯗ ꯈꯔ ꯀꯨꯏꯔꯦ
ꯈ꯭ꯔꯗꯤ ꯀꯕꯕꯤꯔꯦ ꯅꯪꯒ ꯀꯩꯅꯣ ꯕꯦꯡꯒ꯭ꯂꯣꯔꯗ ꯀꯔꯤ ꯊꯕꯛ ꯇꯧꯕ꯭ꯔꯥ
ꯔꯦꯁꯇꯣꯔꯦꯟꯗ ꯇꯔꯅꯦ ꯔꯦꯁꯇꯣꯔꯦꯟꯗ
ꯎꯝ ꯐꯩ ꯐꯩ ꯀꯩꯅꯣ ꯇꯧꯀꯣ
ꯎꯝ
ꯀꯅ ꯍꯣꯅꯦ ꯍꯒꯣ
ꯅꯪꯦ ꯀꯔꯤꯗꯕꯔꯤꯅ ꯃꯤꯡ ꯍꯥꯡꯉꯅꯨ ꯍꯥꯏꯔꯗꯤ ꯃꯣꯏ ꯑꯣꯏꯅ ꯊꯣꯛꯂꯛꯇ꯭ꯔꯣ ꯃꯤꯡ ꯊꯣꯛꯂꯛꯏꯗꯨꯗꯤ
ꯅꯪ ꯃꯤꯡꯖꯦ ꯃꯔꯤꯁ ꯀꯃꯥꯏ
ꯑꯦ ꯍꯥꯏꯒꯅꯣ ꯍꯥꯏꯔꯕꯣ
ꯑꯣ ꯍꯥꯏꯒꯅꯨ ꯍꯥꯏꯕ꯭ꯔꯣ ꯑꯩ ꯉꯁꯤꯅ ꯐꯥꯔꯁ ꯇꯥꯏꯝꯅꯦꯕꯀꯣ
ꯑꯣ ꯑꯣ ꯑꯣ ꯑꯗꯣ ꯑꯁꯤꯒꯨꯝꯕ ꯋꯥꯔꯤꯁꯦ ꯁꯥꯒꯅꯣ ꯍꯥꯏꯌꯦ ꯁꯤꯗ ꯑ ꯑꯗꯨ ꯑꯣꯏꯔꯝꯅꯦ ꯑꯥ
ꯑꯩꯈꯣꯏꯁꯥꯛ ꯍꯔꯥꯎꯗꯗꯤ ꯑꯩ ꯐꯥꯔꯁ ꯇꯥꯅꯤꯅꯦ ꯑꯩ ꯌꯦꯟ ꯇꯥꯗ꯭ꯔꯤ
ꯑꯥ ꯑꯥ ꯈꯔꯤ ꯏꯖꯪ ꯇꯥꯔꯒꯦ
ꯁꯤꯁꯦ ꯕꯤꯟꯁ ꯑꯣꯏꯅ ꯌꯥꯥꯔꯤꯦꯗ
ꯑꯥ
ꯅꯃꯤ ꯀꯨꯔꯤꯦꯟ ꯁꯪꯖꯔꯒꯦ
ꯗꯥꯜꯒ ꯗꯥꯜ ꯑꯃꯅꯦ ꯑꯗꯨꯒ ꯆꯤꯛꯀꯟ ꯇꯥꯏ
ꯑꯣ ꯐꯩ ꯐꯩ ꯅꯣꯏ ꯅꯪ ꯅꯪ ꯔꯦꯟꯗ ꯂꯩꯕ꯭ꯔꯥ ꯀꯃꯥꯏꯅ ꯇꯧꯕ꯭ꯔꯥ
ꯑꯥ ꯔꯦꯟꯗ ꯂꯩꯇꯦ ꯃꯣꯏ ꯂꯩꯐꯝ ꯄꯤꯌꯦ ꯀꯄꯅꯤꯅ ꯎ
ꯑꯩꯈꯣꯏ ꯏꯃꯥꯟꯅꯕꯁꯤꯡꯁꯨ ꯌꯥꯝ ꯂꯩꯕꯅꯤꯅꯦ ꯑꯗꯨꯗ ꯕꯦꯡꯒꯂꯣꯔꯗꯨꯗ
ꯑꯣ ꯀꯔꯤ ꯀꯔꯤ ꯊꯕꯛ ꯇꯧꯅꯔꯒꯦ ꯃꯣꯏ
ꯃꯣꯏ ꯑꯩꯈꯣꯏ ꯏꯃꯥꯟꯅꯕ ꯑꯩꯈꯣꯏꯗꯤ ꯕꯥꯔꯗ ꯈꯔ ꯌꯥꯎꯋꯦ ꯦꯁꯇꯣꯔꯤꯌꯥꯗꯨꯁꯨ ꯈꯔ ꯌꯧꯋꯦ ꯑꯗꯣ ꯁꯣꯔꯨꯝꯗꯁꯨ ꯈꯔ ꯌꯧꯋꯦ
ꯑꯣ ꯔꯦꯁꯇꯨꯔꯦꯟꯗ ꯇꯧꯔꯨꯁꯦ ꯅꯨꯄꯤꯔꯣ ꯅꯨꯄꯥꯔꯣ
ꯅꯨꯄꯤꯁꯨ ꯌꯥꯎꯋꯦ ꯅꯨꯄꯥꯁꯨ ꯌꯥꯎꯋꯦ ꯑꯌꯥꯝꯕꯗꯤ ꯅꯨꯄꯥ ꯑꯌꯥꯝꯕꯅ
ꯑꯥ ꯀꯃꯥꯏꯅ ꯇꯧꯁꯤꯠꯅꯣ ꯑꯩꯁꯨ ꯊꯕꯛ ꯍꯣꯡꯒꯦ ꯈꯜꯂꯝꯃꯦꯕ
ꯑꯥ
ꯊꯕꯛ ꯃꯐꯝ ꯅꯨꯡꯗꯤ ꯅꯨꯡꯉꯥꯏꯌꯦ ꯑꯗꯨꯕꯨ ꯍꯣꯡꯅꯤꯡ꯭ꯔ ꯍꯣꯡꯅꯤꯡꯉꯥꯏ ꯍꯥꯏꯕ ꯍꯧꯖꯤꯛ ꯀꯨꯏꯔꯕ ꯊ
ꯆꯍꯤ ꯑꯃ ꯐꯥꯈ꯭ꯔꯕꯅ ꯑꯗꯨꯗꯗꯥꯎꯗꯣ
ꯆꯍꯤ ꯑꯃꯗꯤꯗꯤ ꯐꯥꯗ꯭ꯔꯦ ꯁꯤꯗ ꯇꯧꯕꯁꯤ ꯊꯥ ꯃꯉꯥ ꯇꯔꯨꯛ ꯁꯨꯗꯧꯔꯦ
ꯑꯣ ꯑꯗꯨ ꯈ꯭ꯔꯤꯁꯃꯥꯁꯀꯤꯗꯤ ꯂꯥꯛꯔꯣꯏꯗ꯭ꯔꯣ
ꯑꯣꯏ ꯂꯥꯛꯑꯣꯏ
ꯑꯩꯌꯥ ꯅꯣꯏ ꯈꯨꯟꯁꯦ ꯃꯤꯁ ꯇꯧꯗꯕ ꯃꯥꯜꯂꯤꯗ ꯅꯣꯏꯁꯦ
ꯎꯝ ꯍ ꯍꯨꯝ ꯃꯤꯁ ꯇꯦꯔꯤ ꯇꯗ
ꯑꯩꯈꯣꯏꯒꯤ ꯃꯤꯁꯦ ꯑꯗꯨꯝꯗ ꯑꯣꯏ ꯃꯔꯛ ꯃꯔꯛꯇ ꯅꯨꯄꯥ ꯑꯣꯏꯔꯁꯨ
ꯎꯝ ꯅꯪ ꯅꯪ ꯀꯥꯏ ꯂꯩꯒꯦ
ꯑꯩꯗꯤ ꯈꯨꯟꯗ ꯂꯩꯔꯤꯗꯦ
ꯑ
ꯁꯤ ꯀꯔꯤꯕ ꯁꯤ ꯀꯕꯨꯏ ꯈꯨꯜꯂꯦ ꯃꯣꯏꯗꯣ ꯈꯪꯕ꯭ꯔꯣ ꯑꯇꯣꯡ ꯃꯣꯏꯗꯣ ꯍꯆꯇꯣꯡ
ꯑꯥ
ꯍꯧꯆꯣꯡ ꯔꯣꯝꯗꯒꯤꯅꯦ ꯑꯂꯤꯡ ꯍꯥꯏꯕꯗꯣ
ꯑꯣ ꯑꯣ ꯑ
ꯑꯗꯨꯔꯣꯝꯗꯒꯤ
ꯎꯝ ꯀꯃꯥꯏꯅ ꯇꯧꯒꯦ ꯋꯦꯗꯔ
ꯑꯁ ꯋꯦꯗꯔꯁꯦ ꯍꯟꯗꯛꯇꯤ ꯌꯥꯗ꯭ꯔꯦ ꯅꯣꯡꯃꯨꯛ ꯆꯨꯑꯦ ꯑꯃꯨꯛ ꯂꯦꯞꯄꯤ ꯑ
ꯑꯣ
ꯅꯣꯡꯃꯨꯛ ꯆꯨꯋꯦ ꯅꯣꯡꯃꯨꯛ ꯍꯥꯡꯉꯦ ꯑꯗꯨꯝ ꯇꯧꯔꯒ ꯂꯩꯔꯦ ꯋꯦꯗꯔꯁꯤ ꯌꯥꯗ꯭ꯔꯦ ꯈꯨꯟꯗꯅꯤ
ꯑꯣ ꯑꯣ ꯌꯥꯝꯋꯦ ꯐꯦꯁꯕꯨꯛꯇꯒ ꯀꯩꯀꯩ ꯂꯦꯟꯁ꯭ꯂꯥꯏꯒꯤ ꯀꯩ ꯀꯩꯅꯣ ꯃꯌꯥꯝ ꯑꯃ ꯎꯑꯦ
ꯎꯝ ꯂꯦꯟꯁ꯭ꯂꯥꯏꯠ ꯑꯗꯨꯝ ꯇꯧꯒꯑꯕꯅꯤ ꯍꯣꯏ ꯍꯣꯏ ꯅꯣꯡ ꯈꯔ ꯍꯦꯛ ꯆꯨꯔꯗꯤ ꯑꯩꯈꯣꯏ ꯔꯣꯝꯗꯗꯤ ꯏꯁ ꯆꯤꯡꯗꯗꯤ ꯌꯥꯗ꯭ꯔꯦꯕꯣ
ꯑꯥ
ꯂꯦꯟꯁꯂꯥꯏꯠ ꯇꯥꯅꯤꯡꯕꯁꯤꯅ ꯇꯥꯅꯤꯡꯕꯁꯤꯅ
ꯃꯇꯝꯅꯤꯅꯦ ꯍꯧꯖꯤꯛ ꯅꯣꯡ ꯆꯨꯕ ꯃꯇꯝꯅꯤꯅ
ꯎꯝ ꯃꯔꯛ ꯃꯔꯛꯇ ꯑꯃꯨꯛ ꯌꯥꯝ ꯅꯁꯥ ꯌꯥꯝ ꯁꯥꯕ ꯑꯃꯨꯛ ꯅꯣꯡ ꯆꯨꯕ ꯑꯁ ꯌꯥꯗ꯭ꯔꯦ
ꯍꯣꯏ ꯑꯩꯁꯨ ꯑꯗꯨꯝ ꯇꯥꯏ ꯍꯥꯏꯗꯤ ꯑꯗꯨꯗ ꯌꯥꯝ ꯁꯥꯏ ꯈꯨꯟꯗꯒꯤ ꯌꯥꯝ ꯁꯥꯏ ꯌꯥꯝ ꯁꯥꯏ ꯅꯨꯡꯁꯥ ꯌꯥꯝ ꯁꯥꯏ ꯍꯥꯏ ꯑꯗꯨꯕꯨ ꯀꯃꯥꯏꯅꯗꯤ ꯑꯗꯨꯃꯥꯏꯅ ꯁꯥꯔꯅꯣ ꯈꯪꯗꯦ ꯑꯁꯤꯗꯗꯤ ꯁꯥꯗꯤꯌꯦ
ꯕꯦꯡꯒ꯭ꯂꯣꯔꯗ ꯁꯥꯗꯕ꯭ꯔꯣ
ꯑꯁꯥꯗꯤꯌꯦ ꯏꯪꯉꯦ
ꯅꯣꯏ ꯑꯦꯁꯤ ꯊꯥꯕꯒꯤ ꯑꯣꯏꯔꯝꯅꯤꯕ
ꯑꯩ ꯁꯤ ꯊꯥꯗꯦ ꯑꯩꯈꯣꯏ ꯑꯩꯈꯣꯏꯒꯤ ꯅꯨꯡꯗꯥꯡꯗ ꯇꯨꯝꯃꯀꯥꯟꯗꯀꯣ ꯐꯦꯟꯒꯁꯦ ꯋꯥꯟꯗ ꯊꯥꯔꯒ ꯋꯥꯟ ꯍꯥꯏꯗꯤ ꯂꯧꯋꯦꯁꯅꯦꯕ ꯈ꯭ꯋꯥꯏꯗꯒꯤ ꯅꯦꯝꯕ ꯊꯥꯔꯒ ꯑꯗꯨꯝ ꯕ꯭ꯂꯦꯡꯀꯦꯠ ꯕ꯭ꯂꯦꯡꯀꯦꯠ ꯏꯜꯂꯒ ꯇꯨꯝꯃꯦ
ꯅꯣꯏ ꯔꯣꯝꯗꯤ ꯅꯨꯡꯉꯥꯏꯔꯦꯍꯦ ꯑꯗꯨꯗꯤ
ꯑꯣ ꯁꯥꯗꯤ ꯗꯦ ꯇꯥꯏꯝꯗꯗꯤ ꯗꯦ ꯇꯥꯏꯝꯗꯁꯨ ꯁꯥꯗꯤꯌꯦ ꯁꯨꯇꯤ ꯃꯇꯝꯗ ꯁꯨꯇꯤ ꯅꯨꯃꯤꯠꯇ ꯔꯨꯝ ꯃꯅꯨꯡꯗ ꯑꯗꯨꯝ ꯂꯩꯌꯦ ꯁꯥꯗꯤꯌꯦ
ꯎ ꯅꯣꯏ ꯔꯣ ꯗꯨꯗꯤ ꯖꯥꯠ ꯑꯃꯅꯤꯅꯦ ꯑꯗꯨꯗꯤ
ꯑꯧ ꯅꯨꯡꯉꯥꯏ ꯑꯗꯨꯕꯨ ꯍꯥꯏꯗ꯭ꯔꯕꯥꯗꯇꯗꯤ ꯌꯥꯝ ꯁꯥꯔꯝꯃꯦ ꯍꯥꯏꯗ꯭ꯔꯕꯥꯠꯇꯠꯇ ꯍꯥꯟꯅ ꯂꯩꯔꯝꯃꯦꯕ
ꯑꯣ ꯗꯦꯜꯂꯤꯗꯁꯨ ꯌꯥꯝ ꯁꯥꯔꯝꯅꯤꯀꯣ
ꯗꯦꯜꯂꯤ ꯆꯦꯟꯅꯥꯏꯗꯤ ꯌꯥꯝ ꯁꯥꯏ ꯍꯣꯏ ꯍꯣꯏ ꯑꯗ꯭ꯔꯕꯠꯇꯁꯨ ꯁꯥꯏꯌꯦꯕꯨ ꯑꯗꯨꯕꯨ ꯌꯥꯝ ꯁꯥꯕꯗꯤ ꯅꯠꯇꯦꯗ ꯑꯗꯨꯝ ꯁꯥꯗꯤ ꯁꯥꯏ ꯁꯥꯗꯤ ꯁꯥꯢꯌꯦ ꯕꯦꯡꯒ꯭ꯂꯣꯔꯗꯗꯤ ꯌꯥꯝ ꯏꯪꯉꯦ ꯋꯦꯗꯔꯁꯦ ꯌꯥꯝ ꯅꯨꯡꯉꯥꯏ
ꯑꯣ ꯑꯩꯈꯣꯏ ꯔꯣꯝꯗꯩꯁꯨ ꯑꯗꯨꯃꯥꯏꯅ ꯇꯧꯋꯦ ꯗꯦꯠ ꯇꯥꯏꯝꯗꯗꯤ ꯌꯥꯝ ꯁꯥꯕꯀꯣ ꯅꯨꯡꯗꯥꯡꯗꯗꯤ ꯌꯥꯝ ꯑꯃꯨꯛ ꯏꯪꯔꯛꯄ ꯆꯤꯡꯗꯅꯤꯅ
ꯑꯁꯤ ꯊꯕꯛ ꯃꯐꯝꯗ ꯑꯦꯁꯤ ꯊꯥꯕ ꯀꯥꯟꯗ ꯌꯥꯝ ꯏꯪꯉꯦ ꯑꯗꯨꯒ ꯑꯦꯁꯤ ꯑꯗꯨꯝ ꯊꯠꯂꯒ ꯑꯗꯨꯝ ꯊꯕꯛ ꯇꯧꯋꯦ ꯑꯗꯨꯝ ꯏꯪꯉꯦ ꯁꯤꯗ
ꯑꯦꯁꯤꯗꯣ ꯊꯥꯃꯜꯂꯗꯤ ꯅꯨꯡꯉꯥꯏꯇꯕꯅꯤꯀꯣ
ꯎꯝ
ꯌꯦꯡ ꯉꯥꯑꯒ ꯊꯥꯎ
ꯑꯦꯁꯤꯁꯦ ꯃꯤ ꯂꯥꯛꯑꯗꯤ ꯑꯦꯁꯤ ꯊꯥꯗꯕ ꯌꯥꯗꯕ ꯃꯤ ꯂꯥꯛꯑꯗꯤ ꯑꯗꯨꯝ ꯊꯥꯕ ꯇꯥꯕ
ꯎꯝ ꯃꯥꯅꯦ ꯃꯥꯅꯦ ꯆꯍꯤ ꯀꯌꯥꯃꯨꯛ ꯁꯨꯔꯒꯦ
ꯑꯩꯒꯤꯔꯣ ꯑꯣ ꯀꯨꯟ ꯇꯔꯨꯛ ꯁꯨꯗꯧꯔꯦ
ꯀꯨꯟꯇꯔꯨꯛ ꯑꯩꯉꯣꯟꯗ ꯈꯔ ꯑꯍꯟꯅꯤꯅ ꯑꯗꯨꯗ
ꯍꯜꯂꯪꯕꯅꯤ ꯀꯩꯅꯣ
ꯏꯁꯦ ꯀꯧ ꯇꯥꯔꯦ
ꯅꯩ ꯃꯈꯣꯟ ꯄꯥꯔꯠ ꯐꯥꯏꯚ ꯍꯥꯏꯕꯕꯁꯤ ꯆꯤꯡꯗꯔꯣ ꯀꯗꯥꯏꯗꯔꯣ
ꯆꯤꯡꯗ ꯅꯠꯇꯦ ꯃꯊꯛꯇ ꯅꯠꯇꯦ ꯇꯨꯄꯨꯜ ꯈꯪꯕ꯭ꯔꯥ ꯇꯨꯄꯨꯜꯒꯤ ꯃꯈꯥꯗ
ꯇꯨꯄꯨꯜ ꯃꯀꯥꯗ
ꯑ ꯇꯨꯄꯨꯜ ꯃꯈꯥ ꯅꯠꯇ꯭ꯔꯥ ꯊ꯭ꯔꯤꯗꯤ ꯊ꯭ꯔꯤꯒꯤ ꯊ꯭ꯔꯤꯒ ꯊ꯭ꯔꯤꯗꯒꯤ ꯈꯔ ꯆꯠꯂꯗꯤ ꯂꯩꯔꯦ
ꯑꯣ ꯀꯩꯅꯣꯁꯤ ꯅꯦꯁꯅꯦꯜ ꯍꯥꯏꯋꯦ ꯃꯛꯇ ꯋꯦꯇꯤꯡ ꯁꯦꯠ ꯑꯃ ꯂꯩꯕꯗꯣ ꯑꯗꯨ ꯄꯥꯔꯠ ꯊ꯭ꯔꯤꯒꯤ ꯅꯠꯇ꯭ꯔꯣ ꯄꯔꯥꯠ ꯐꯣꯔꯒꯤꯔꯣ ꯄꯔꯥꯠ ꯇꯨꯒꯤꯔꯣ ꯈꯪꯗꯦ
ꯋꯥꯢꯗꯤꯡꯁꯦꯠꯁꯦ ꯑꯍꯨꯝꯅꯦꯕ ꯃꯈꯐꯝꯒꯤꯁꯦ ꯐꯣꯔꯠ ꯊ꯭ꯔꯤꯗ ꯐꯥꯏꯚꯇ
ꯎꯝ ꯊ꯭ꯔꯤꯒꯤ ꯃꯥꯜꯂꯦ ꯑꯣ ꯅꯍꯥꯟ ꯂꯦꯟꯁ꯭ꯂꯥꯏꯠ ꯇꯥꯕꯗꯣ
ꯑꯥ ꯑꯥ ꯑꯗꯨ ꯑꯗꯨꯒꯤ ꯃꯈꯥ ꯍꯦꯛꯇ ꯃꯈꯥꯗꯅꯦ
ꯑꯣ ꯈꯪꯈ꯭ꯔꯦ ꯈꯪꯈ꯭ꯔꯦ ꯑꯩ ꯍꯧꯖꯤꯛꯇꯤ ꯇꯨꯄꯨ ꯇꯨꯄꯨ ꯌꯥ ꯇ꯭ꯔꯤꯉꯩꯗꯀꯣ ꯁꯣꯝ ꯁꯤ ꯅꯣꯅꯦ ꯑꯗꯒꯤ ꯑꯇꯣꯞꯄꯗ
ꯑꯥ ꯑꯥ
ꯈꯪꯉꯤ ꯈꯪꯉꯤ ꯒꯌꯥꯟ ꯇꯥꯔꯦ
ꯑꯁꯤꯗ ꯀꯩꯀꯩ ꯋꯥꯔꯤ ꯁꯥꯗꯣꯏꯅꯣ ꯑꯩꯁꯦ ꯋꯥꯔꯤ ꯐꯥꯎ ꯂꯩꯇꯦꯗꯀꯣ
ꯀꯔꯤ ꯇꯣꯄꯤꯛꯇ ꯋꯥꯔꯤ ꯁꯥꯒꯗ꯭ꯔꯣꯅꯕ ꯌꯦꯟ ꯇꯥꯗ ꯈꯪꯗ꯭ꯔꯦ ꯑꯩ
ꯎꯝ ꯑ
ꯑꯩ ꯉꯁ ꯐꯥꯔꯁ ꯇꯥꯏ꯭ꯝꯅꯤ ꯑꯩꯅ ꯃꯤ ꯃꯤ ꯑꯃꯅ ꯉꯔꯥꯡ ꯑꯩꯉꯣꯟꯗ ꯃꯣꯟꯅ ꯁꯦꯇꯁ ꯊꯥꯒꯠꯕꯗꯣ
ꯑꯥ
ꯑꯩ ꯎꯕ ꯑꯗꯨ ꯗꯤꯇꯦꯜꯁ ꯍꯥꯏꯕꯤꯔꯛꯑꯣ ꯍꯥꯏꯔꯒ ꯃꯥꯅ ꯑꯦꯠ ꯇꯧꯕꯤꯔꯕꯀꯣ
ꯑꯥ ꯑꯥ
ꯑꯗꯨ ꯀꯔꯤ ꯀꯔꯤꯅꯣ ꯍꯥꯏ ꯗꯤꯇꯦꯜꯁꯨ ꯍꯥꯏꯒꯗ꯭ꯔꯣ ꯍꯥꯏꯔꯒ ꯍꯣꯔꯦꯟ ꯍꯥꯏꯒꯦ ꯍꯣꯔꯦꯟ ꯍꯥꯏꯒꯦ ꯅꯠꯇꯦ ꯍꯥꯏꯕ ꯑꯗꯣ ꯑꯩ ꯒ꯭ꯔꯨꯞꯇꯗꯤ ꯑꯗꯨꯝ ꯃꯦꯁꯦꯖ ꯄꯥꯏꯌꯦꯕꯀꯣ
ꯑꯥꯎ ꯄꯥꯎꯑꯣ ꯑꯗꯨꯗꯣ ꯂꯩꯕꯅꯦ ꯑꯗꯨꯃꯥꯏꯅ ꯍꯥꯏꯒꯅꯨ ꯀꯩꯅꯣ ꯇꯧꯒꯅꯣ ꯍꯥꯏꯁ ꯃꯌꯥꯝ ꯑꯃ ꯌꯥꯎꯕꯅꯦꯕ
ꯑꯣ ꯑꯩ ꯉꯁꯤ ꯐꯥꯔ꯭ꯁ ꯇꯥꯏꯝꯅꯦꯁꯨ ꯈꯪꯗ꯭ꯔꯦ
ꯑꯥ ꯑꯩꯗꯤ ꯌꯥꯔꯣꯏꯕ
ꯑꯣ ꯅꯪ ꯅꯪ ꯀꯌꯥꯝ ꯀꯨꯏꯔꯒꯦ ꯌꯥꯎꯕ
ꯀꯨꯏꯗ꯭ꯔꯤ ꯑꯩꯁꯨ ꯑꯩꯁꯨ ꯀꯨꯏꯗ꯭ꯔꯦ ꯍꯞꯇꯥ ꯑꯃꯕꯨꯗꯤ ꯌꯥꯎꯔꯦꯕꯨ ꯇꯧꯗꯨ ꯇꯧꯗꯕ ꯑꯩꯁꯦ
ꯌꯥꯎꯔꯒ ꯑꯗꯨꯝ ꯇꯧꯗꯕ ꯃꯇꯝꯁꯦ ꯂꯩ ꯂꯩꯇꯕꯅꯤꯅ ꯑꯩꯒꯤꯁꯦ ꯃꯇꯥꯡ ꯍꯧꯖꯤꯛ ꯍꯧꯖꯤꯛꯁꯦ ꯈꯔ ꯍꯥꯡꯉꯦꯕ ꯑꯗꯨꯒꯤ ꯑꯗꯨꯒꯤ ꯇꯧꯔꯤꯅꯦ ꯑꯗꯨꯒ ꯔꯨꯝꯗ ꯆꯠꯂꯒꯅ ꯅꯦꯠꯋꯥꯛ ꯌꯥꯗꯕ ꯑꯗꯨꯒꯤ ꯇꯧꯗꯤꯌꯦ ꯍꯞꯇꯥ ꯑꯃꯗꯤ ꯐꯥꯔꯦ ꯑꯗꯨꯕꯨ ꯇꯧꯗꯦ ꯅꯦꯠꯋꯥꯛ ꯄ꯭ꯔꫭꯕ꯭ꯂꯦꯝꯅꯦ
ꯑꯣ ꯅꯪ ꯀꯣꯜ ꯇꯧꯕꯁꯦ ꯀꯌꯥꯃꯨꯛ ꯁꯨꯔꯒꯦ
ꯌꯥꯝꯗꯦ ꯀꯨꯟ ꯁꯨꯗ꯭ꯔꯤꯌꯦ
ꯑꯗꯨꯗꯤ
ꯌꯥꯝ ꯋꯥꯠꯂꯤꯌꯦ ꯑꯩꯒꯤꯁꯦ ꯇꯧꯗ꯭ꯔꯤꯑꯕ ꯍꯞꯇꯥ ꯃꯃꯤꯨ ꯐꯥꯔꯦ ꯑꯗꯨꯕꯨ ꯇꯧꯗ꯭ꯔꯦ ꯃꯇꯝ ꯂꯩꯇꯦꯕ ꯑꯩꯈꯣꯏꯁꯦ ꯍꯧꯖꯤꯛ ꯊꯕꯛ ꯆꯠꯂꯦ ꯅꯨꯡꯗꯥꯡ ꯇꯨꯋꯦꯜꯐ ꯊꯥꯔꯇꯤ ꯇꯤꯗꯕꯃꯨꯛ ꯌꯨꯝ ꯌꯧꯔꯅꯤ ꯑꯗꯨꯒ ꯇꯨꯝꯃꯅꯤ ꯌꯨꯝ ꯂꯧꯔꯀꯥꯟꯗ ꯅꯦꯠꯋꯥꯛꯁꯨ ꯅꯨꯡꯉꯥꯏꯔꯗꯤ ꯋꯥꯔꯤ ꯁꯥꯕ ꯌꯥꯕ ꯅꯦꯠꯋꯥꯛ ꯌꯥꯗꯕꯅꯤꯅ ꯁꯥꯗꯦ ꯑꯗꯨꯒ ꯑ ꯀꯩꯅꯣ ꯑꯌꯨꯛꯇꯅ ꯇꯨꯋꯦꯜꯐ ꯇꯦꯟ ꯑꯦꯂꯚꯦꯟ ꯐꯣꯔꯇꯤ ꯇꯨꯋꯦꯜꯐꯇ ꯑꯗꯨꯝ ꯍꯧꯒꯠꯂꯒ ꯐ꯭ꯔꯦꯁ ꯑꯞ ꯇꯧꯊꯣꯛꯑꯒ ꯑꯗꯨꯝ ꯊꯕꯛ ꯆꯠꯂꯅꯤꯗꯣ ꯃꯇꯝ ꯂꯩꯇꯕ
ꯍꯣꯏꯅꯤ ꯃꯣꯔꯅꯤꯡꯗꯗꯤ ꯄꯨꯡ ꯀꯌꯥꯗ ꯆꯠꯄ꯭ꯔꯣ
ꯃꯣꯔꯅꯤꯡꯗ ꯇꯨꯋꯦꯜꯜꯐ ꯊꯥꯔꯇꯤꯗꯒꯤ ꯑꯃꯨꯛ ꯇꯨꯋꯜꯐ ꯊꯥꯔꯇꯤꯗꯒꯤ ꯊꯣꯛꯂꯛꯇꯧꯔꯦ ꯔꯨꯝꯗꯒꯤ
ꯑꯗꯨꯏ ꯃꯇꯝ ꯂꯩꯇ꯭ꯔꯦꯅꯦ ꯅꯪꯒꯤꯁꯦ
ꯑꯥꯎ ꯃꯇꯝ ꯂꯩꯗꯤꯌꯦ
ꯎꯝ
ꯍꯧꯖꯤꯛ ꯍꯧꯖꯤꯛꯁꯦ ꯂꯟꯁ ꯇꯥꯏꯝ ꯅꯠꯇꯕꯅꯤꯅꯀꯣ ꯈꯔ ꯍꯥꯡꯕ ꯑꯗꯨꯒꯤ ꯑꯗꯨꯒꯤ ꯇꯧꯔꯤꯅꯦ
ꯑ